ꯍꯣꯏ
ꯇꯧꯔꯤꯒꯦ
ꯁꯨꯝ ꯂꯩꯔꯝꯃꯤꯅꯦ
ꯁ꯭ꯀꯨꯜ ꯍꯥꯜꯂꯛ ꯑꯕꯣ
ꯁ꯭ꯀꯨꯜ ꯁꯨꯇꯤ ꯊꯥꯔꯦ ꯉꯔꯥꯡ ꯄꯩꯈꯥ ꯂꯣꯏꯔꯦ
ꯁꯝꯃꯔ ꯚꯦꯀꯦꯁꯟ ꯊꯥꯔꯦ ꯑꯗꯨꯗꯤ
ꯑꯥ
ꯎꯝ ꯀꯩ ꯏꯟꯁꯥꯡ ꯆꯥꯔꯒꯦ
ꯉꯁꯤꯗꯤ ꯀꯥꯡꯁꯣꯏ ꯊꯣꯡꯉꯦ ꯕꯦꯂꯦꯟꯗ꯭ꯔꯤ ꯀꯥꯡꯁꯣꯏ ꯊꯣꯡ
ꯑꯦ ꯚ‌ꯦꯂꯦꯟꯗꯤ ꯀꯥꯡꯁ‌ꯣꯏꯗꯨꯗꯤ ꯅꯥꯡ ꯅꯥꯡ ꯂꯥꯎꯗ꯭ꯔꯥ
ꯂꯥꯎꯑ‌ꯦ
ꯑꯩꯈꯣꯏ ꯏꯃꯥꯅ ꯍꯥꯏꯔꯤ ꯚ‌ꯦꯂꯦꯟꯗ꯭ꯔꯤ ꯀꯥꯡꯁꯨꯣꯏ ꯊꯣꯡꯉꯣꯏ ꯑꯩꯅ ꯊꯣꯡꯕ ꯇꯜꯂꯦ ꯑꯩꯗꯤ ꯈꯔꯗꯤ ꯈꯨꯖꯤ ꯊꯥꯒꯜꯂꯦꯕ ꯑꯩꯗꯤ ꯏꯟꯖꯥꯡ ꯊꯣꯡꯕꯁꯦ ꯑꯗꯨ ꯍꯦꯛꯇ ꯇꯣꯏꯈꯤꯅꯤ ꯑꯩꯈꯣꯏ ꯃꯥꯏꯅꯤ ꯄꯨꯝ ꯃꯄꯨꯝ ꯌꯥꯎꯔ ꯊꯣꯡꯉꯗꯤ ꯅꯥꯡ ꯅꯥꯡ ꯂꯥꯎꯗꯕꯅꯦ ꯍꯥꯎꯕꯅꯦꯑꯦ
ꯃꯄꯨꯝ ꯃꯄꯨꯝ ꯀꯛꯄꯗꯣ ꯑꯗꯨꯗꯤ ꯂꯥꯛꯎꯗꯤꯌꯦ ꯃꯀꯛ ꯃꯀꯛ ꯀꯛꯄꯗꯣ ꯑꯥ ꯑꯥ ꯑꯃꯨꯛꯇꯪꯗꯤ ꯇꯥꯊꯣꯛꯄ ꯃꯌꯥꯏꯗ ꯑꯃꯨꯛ ꯑꯁꯥꯡꯕꯗꯣ ꯑꯗꯨꯝ ꯑꯁꯥꯡꯕꯗ‌ꯣ ꯒꯤ ꯃꯌꯥꯏꯗ ꯑꯃꯈꯛ ꯑꯃꯈꯛ ꯇꯥꯕ
ꯑꯗ‌ꯣ ꯃꯍꯤꯗꯤ ꯂꯥꯡꯗ꯭ꯔꯕ ꯀꯩꯅꯣ ꯅꯪ ꯀꯩꯅꯣ ꯅꯪ ꯅꯪ ꯂꯥꯎꯗ꯭ꯔꯕ
ꯅꯪꯉ‌ꯦ ꯅꯪꯉꯦ
ꯑꯣ ꯎ ꯈꯪꯗꯦꯗꯦ ꯏꯃꯨꯡ ꯃꯅꯨꯡꯗꯤ ꯅꯨꯡꯉꯥꯏ ꯏꯃꯥ ꯍꯣꯏ ꯕꯕꯥꯍꯣꯏꯗꯤ ꯅꯨꯡꯉꯥꯏꯔꯤꯕ꯭ꯔꯣ
ꯅꯨꯉꯥꯏꯔꯤ
ꯑꯅꯥ ꯑꯅꯥ ꯑꯌꯦꯛꯇꯤ ꯌꯥꯎꯗꯦ
ꯌꯥꯎꯗꯦ ꯆꯆꯥ ꯅꯨꯨꯄꯥ ꯃꯌꯥ ꯆꯤꯛꯑꯦꯅ ꯑꯁꯤꯕꯨꯗꯤ ꯃꯌꯥ ꯌꯦꯡꯕ ꯆꯠꯂꯣꯏ
ꯑꯣ ꯑ ꯑꯣ ꯃꯌꯥ ꯃꯌꯥ ꯇꯤꯟꯖꯥꯃ
ꯑꯥ ꯇꯤꯟ ꯆꯥꯔꯒ ꯃꯆꯦꯠ ꯃꯆꯦꯠ ꯀꯦꯟꯈ꯭ꯔꯤꯕ
ꯑꯣ ꯑꯩꯗꯤ ꯏꯆꯥꯅꯨꯄꯤ ꯏꯆꯥꯅꯨꯄꯤ ꯍꯣꯏ ꯑꯩꯈꯣꯏꯒꯤ ꯇꯧꯕꯗꯨꯗꯤ ꯑꯩꯈꯣꯏꯒꯤ ꯌꯥꯝ ꯆꯤꯛꯑꯝꯃꯦꯕꯀꯣ ꯑꯗꯣ ꯃꯣꯏꯗꯤ ꯎꯔꯤꯁꯤ ꯁꯤꯕꯤ ꯀꯩꯅꯣ ꯇꯧꯈꯤꯕꯗꯒꯤ ꯐꯈꯔꯦ
ꯎꯝ ꯑꯁꯨ ꯑꯗꯨ ꯇꯦꯡꯡ ꯍꯂ ꯅꯦ ꯑꯗ ꯑꯩꯒꯤꯅ ꯃꯆꯦꯠ ꯃꯆꯦꯠ ꯀꯦꯟꯈ꯭ꯔ ꯃꯈꯣꯡꯗꯣ ꯈꯖꯤꯛꯇꯪ ꯉꯥꯏꯍꯧꯔꯦꯕ ꯑꯗꯨꯗꯣ ꯐꯔ ꯇꯥꯔꯕ
ꯑꯣ ꯆꯠꯇꯗꯤ ꯌꯥꯔꯣꯏ ꯍꯥꯏꯔꯝꯃꯅꯤ ꯑꯗꯨꯗꯤ
ꯎꯝ
ꯀꯥꯡꯁꯨ ꯍꯌꯦꯡꯁꯤꯗ ꯉꯥꯏꯔꯦ ꯀꯥꯡ ꯀꯣꯏꯕ ꯆꯠꯂꯨꯁꯦ ꯑꯩꯈꯣꯏ ꯂꯥꯛꯑꯒ ꯅꯣꯏꯗ ꯎꯝ
ꯌꯥꯏ ꯆꯠꯂꯨꯁꯦ ꯈꯦꯆꯤꯁꯨ ꯑꯝꯇꯪ ꯆꯥꯟꯅꯕꯗꯤ ꯌꯥꯕꯅꯦ ꯃꯌꯥꯝꯁꯦ
ꯆꯥꯟꯅꯁꯦ ꯑꯝꯇ ꯍꯥꯏꯅꯔꯒ ꯑꯩꯈꯣꯏ
ꯑꯣ ꯅꯍꯃꯨꯛꯀꯤ ꯆꯦꯡ ꯆꯪꯕꯤꯗꯣ ꯅꯠꯇꯕ
ꯑꯥ ꯅꯠꯇꯕ ꯑꯗꯨꯝ ꯀꯨꯀꯔꯗ ꯀꯥ